ꯍꯜꯂꯣ
ꯇꯥꯕꯔꯣ
ꯍꯜꯂꯣ
ꯇꯥꯔꯕꯣ
ꯇꯥꯕꯔꯣ
ꯇꯥꯏꯌꯦ
ꯑ ꯑꯩꯁꯨ ꯇꯥꯏꯌꯦ
ꯀꯩꯗꯧꯋꯤꯅꯣ
ꯑꯁ ꯑꯩꯒꯤ ꯆꯦꯛꯀꯞ ꯆꯠꯄ ꯑꯁ ꯌꯥꯝ ꯂꯥꯡꯗ꯭ꯔꯣ
ꯀꯅꯥ ꯀꯅꯥꯅꯣ ꯃꯆꯤꯟꯗꯣ ꯀꯩꯅꯣ ꯃꯦꯟꯁꯤꯜꯂꯣ
ꯃꯦꯟꯁꯤꯟꯒꯦ ꯑꯩ ꯍꯧꯖꯤꯛ ꯁꯥꯎ ꯅꯤꯡꯉꯤ ꯍꯦꯛ ꯇꯧꯕ ꯍꯧꯔꯒ ꯀꯥꯏ ꯀꯥꯏꯗꯒꯤꯅꯣ ꯄꯥꯏꯔꯛꯑꯦ
ꯉꯔꯥꯡꯗꯣ ꯉꯁꯤꯅꯦꯗ ꯎꯝ ꯎꯝ ꯅꯣꯏꯒꯤ ꯌꯨꯝ ꯃꯅꯥꯛꯒꯤ ꯅꯨꯄꯥꯗꯣ
ꯑꯥ
ꯃꯥꯒ ꯑꯩꯒ ꯋꯥꯔꯤ ꯁꯥꯟꯅꯕꯅꯦꯕꯀꯣ
ꯑꯥ
ꯃꯣꯏꯒꯤ ꯃꯣꯏꯒꯤ ꯌꯦꯟꯗꯣ ꯄꯪꯈꯣꯡꯗ ꯈꯣꯡꯉꯦ ꯑꯗꯨ
ꯈꯣꯡꯕꯅꯦ ꯏꯕꯥꯟꯅꯤꯁꯨ ꯁꯥꯟꯅꯩꯌꯦꯕ ꯁꯥꯟꯅꯔꯒ ꯈꯣꯉꯛꯄ ꯀꯣꯜ ꯂꯣꯏꯔꯝꯗꯥꯏꯁꯤꯗ ꯀꯣꯜ ꯂꯣꯏꯔꯝ ꯂꯣꯏꯔꯝꯗꯥꯏꯁꯤꯗꯀꯣ ꯈꯣꯡꯉꯛꯄꯒꯤ ꯑꯩꯅ ꯀꯣ ꯆꯦꯜꯂꯨ ꯆꯦꯜꯂꯨ ꯆꯦꯜꯂꯨ
ꯆꯦꯜꯂꯨ ꯆꯦꯜꯂꯨ
ꯆꯦꯜꯂꯨ ꯆꯦꯜꯂꯨ ꯍꯥꯏꯖꯤꯟꯕ ꯃꯥ ꯑꯗꯨꯝ ꯆꯦꯟꯗꯤ ꯆꯦꯟꯕ ꯖꯥꯠꯅꯦ ꯑꯗꯨꯒ ꯌꯥꯗꯕ ꯑꯩꯅ ꯆꯦꯜꯂꯨ ꯆꯦꯜꯂꯨ ꯍꯥꯏꯖꯤꯟꯕ ꯑꯩꯗꯣ ꯏꯃꯥꯟꯅꯕꯤꯅꯀꯣ ꯏꯃꯥꯟꯅꯕꯤ ꯑꯃꯗꯣ ꯈꯪꯕ꯭ꯔꯣ ꯍꯦꯛ ꯍꯦꯛ ꯇꯧꯕꯗꯣ ꯑꯅꯧꯕ ꯆꯪꯕꯗꯣ ꯑꯗꯨ ꯑꯗꯨ ꯅꯨꯄꯤꯁꯨ ꯑꯅꯤꯔꯛ ꯁꯥꯟꯅꯩꯌꯦꯕ ꯑꯩꯗꯣ ꯋꯥꯔꯤ ꯑꯗꯨ ꯅꯨꯄꯤꯗ ꯑꯩꯅ ꯂꯤꯕ ꯑꯗꯨ ꯋꯥꯔꯤꯗꯣ ꯂꯤꯕꯤꯔꯦ ꯃꯥ ꯅꯣꯛꯄꯗ ꯌꯥ- ꯗ꯭ꯔꯦ ꯍꯥꯏꯌꯦ ꯑꯗꯣ ꯃꯥ ꯑꯁꯤꯒꯨꯝꯕ ꯐꯣꯟ ꯇꯧꯕꯗꯒꯤ ꯌꯥꯝꯅ ꯅꯣꯛꯄꯤꯈ꯭ꯔꯦ ꯍꯥꯏꯌꯦ ꯑꯗꯨ ꯌꯦꯟ ꯌꯦꯟ ꯈꯣꯉꯛꯄꯒꯤ ꯑꯩꯅ ꯆꯦꯜꯂꯨ ꯍꯥꯏꯕꯗꯣ ꯑꯗꯨꯅ ꯈꯋ꯭ꯥꯏꯗꯒꯤ ꯅꯣꯛꯅꯤꯡꯉꯦꯌꯦ ꯅꯣꯛꯄꯅꯦ ꯏꯕꯥꯅꯤꯗꯤ ꯀꯥꯏ ꯀꯥꯏꯗꯩꯅꯣ ꯑꯩꯅ ꯈꯔ ꯎꯝ
ꯑꯍꯣꯏ ꯑꯗꯨꯒꯤ ꯌꯦꯟꯗꯣ ꯑꯩꯅ ꯅꯣꯡꯃ ꯆꯥꯁꯦ ꯍꯥꯏꯈꯤꯕꯅꯦ ꯌꯥꯝ ꯈꯣꯡꯉꯦ
ꯑꯪ ꯄꯨꯊꯣꯛꯄ ꯀꯩꯅꯣ ꯇꯧꯔꯣꯏꯗ ꯃꯆꯤꯟ ꯈꯛꯇꯅꯤ
ꯍꯣꯏ ꯃꯥ ꯈꯪꯉꯦꯗ ꯂꯤꯛꯇ ꯂꯤꯛꯄꯅꯦ ꯃꯥ
ꯃꯀꯣꯛ ꯌꯥꯝ ꯁꯥꯟꯅꯕꯅꯦ ꯃꯥꯗꯤ
ꯌꯥꯗꯕꯅꯦ ꯑꯩꯈꯣꯏ ꯇꯤꯟꯅꯕꯗꯣ ꯑꯩꯈꯣꯏ ꯇꯤꯟꯅꯕꯁꯨ ꯅꯨꯄꯤ ꯈꯛꯇꯅꯦꯕ ꯅꯨꯄꯤꯅ ꯑꯁꯤ ꯄꯨꯊꯣꯛꯑꯣ ꯑꯁꯤ ꯄꯨꯊꯣꯛꯑꯣ ꯑꯗꯨꯝ ꯍꯥꯏꯅꯦꯕ ꯃꯣꯏꯗꯤ ꯆꯥꯕ ꯈꯛꯇꯅꯦꯕ
ꯑꯥ ꯑꯗꯨꯅꯦ ꯃꯣꯏ ꯄꯥꯔꯇꯤꯁꯦ ꯅꯣꯏ ꯄꯥꯔꯇꯤꯒꯤ ꯅꯨꯄꯥꯁꯤꯡꯁꯦ ꯌꯥꯗꯦ ꯌꯥꯗꯕꯅꯦ
ꯌꯥꯝ ꯂꯤꯛꯄꯅꯦ ꯍꯣꯏ
ꯑꯧ ꯃꯣꯏ ꯕꯔꯗꯤꯁꯦ ꯌꯥꯝ ꯃꯁꯥ ꯃꯁꯥꯒꯤ ꯌꯥꯝ ꯈꯟꯕ ꯉꯇꯅꯦ ꯌꯥꯝ ꯃꯀꯣꯛ ꯌꯥꯝ ꯁꯥꯟꯅꯕ ꯄꯥꯔꯇꯤ ꯑꯣꯏꯌꯦꯕ
ꯇꯧꯕꯅꯦ ꯑꯍꯣꯏ ꯑꯗꯨꯒꯤꯅꯦ ꯑꯩꯈꯣꯏ ꯆꯥꯃꯤꯟ ꯆꯥꯃꯤꯟꯅꯗꯦꯗ ꯆꯥꯃꯤꯟꯅꯔꯁꯨ ꯀꯣ ꯅꯨ- ꯄꯥ ꯅꯨꯄꯤ ꯄꯩꯁꯥꯗꯣ ꯈꯥꯏꯒꯕꯗꯣ ꯆꯞ ꯃꯥꯟꯅꯅ ꯈꯥꯏꯒꯠ- ꯄꯅꯦ ꯑꯩꯈꯣꯏꯗꯤ
ꯍꯣꯏ ꯕꯔꯗꯤꯗꯤ ꯁꯨꯛꯌꯥ ꯌꯥꯗ꯭ꯔꯦ ꯑꯗꯣ ꯃꯥ ꯍꯧꯖꯤꯛꯇꯤ ꯑꯌꯨꯛꯀꯤꯀꯣ
ꯑꯪ
ꯑꯌꯨꯛ ꯀꯣꯜ ꯌꯥꯝ ꯇꯧꯈ꯭ꯔꯦ ꯍꯥꯏ ꯃꯥ
ꯑꯁ ꯈꯪꯗꯦꯀꯣ ꯃꯥꯗꯣ ꯄꯤꯛꯆꯦꯠ ꯆꯦꯟꯂꯒꯀꯣ ꯃꯥꯗꯣ ꯎ ꯑꯁꯨꯃꯥꯏꯅ ꯍꯥꯏꯌꯦ ꯑꯁꯤꯗꯤ ꯌꯥꯝ ꯌꯥꯝꯅ ꯃꯔꯨ ꯑꯣꯏꯌꯦ ꯑꯗꯣ ꯃꯥ ꯈꯟꯕ ꯌꯥꯗ꯭ꯔꯦ ꯀꯥꯏ ꯌꯥꯝ ꯍꯥꯏꯕꯅꯦ ꯃꯥꯗꯣ
ꯃꯥ ꯉꯟꯅ ꯍꯧꯒꯠꯂꯒꯀꯣ ꯎ ꯍꯥꯏꯌꯣ ꯍꯥꯏꯌꯣ ꯍꯥꯏꯕꯤꯌꯨ
ꯏꯃꯥꯒ ꯏꯃꯥꯒꯁꯨꯀꯣ ꯋꯥꯔꯤ ꯁꯥꯟꯅꯔꯒꯀꯣ ꯑꯩꯒꯤ ꯃꯔꯝꯗ ꯋꯥꯔꯤ ꯁꯥꯟꯅꯔ ꯂꯩꯔꯝꯃꯦ
ꯑꯁ ꯕꯦꯔꯥꯒꯗ꯭ꯔꯣ ꯁꯤꯗꯤ ꯑ
ꯑꯗꯣ ꯃꯥꯗꯣ ꯎꯝ ꯇꯔꯨꯛ ꯇꯔꯦꯠꯇꯤ ꯇꯧꯈ꯭ꯔꯦ ꯍꯥꯏꯌꯦꯡꯁꯤ ꯁꯤꯒꯤꯦ ꯉꯥꯗꯨ ꯑꯌꯨꯛ ꯉꯟꯇꯥ ꯍꯧꯒꯠꯂꯒ ꯋꯥꯔꯤ ꯁꯥꯔꯛꯑꯕꯅꯦꯕ ꯃꯥꯗꯣ
ꯑꯣ
ꯅ ꯉꯟꯇꯥ ꯑꯅꯤꯗꯒꯤ ꯁꯥꯔꯕꯅꯦ ꯉ ꯅꯨꯡꯗꯥꯡꯗꯤ ꯉꯟꯗ ꯇꯨꯝꯕꯒꯤꯀꯣ ꯑꯁ ꯅꯣꯛꯇꯤ ꯅꯣꯛꯅꯤꯡꯅꯦ ꯑꯩꯈꯣꯏ ꯆꯠꯂ ꯆꯠꯂꯒ ꯑꯩꯈꯣꯏ ꯌꯨꯝꯗ ꯂꯥꯛꯑꯒꯀꯣ
ꯎꯝ ꯃꯣꯏꯗ ꯎ ꯃꯥꯗꯣ ꯃꯄꯥꯟ ꯂꯝꯗ ꯀꯣꯏꯕ ꯆꯠꯀꯦ ꯍꯥꯏꯌꯦ
ꯍꯥꯥ
ꯃꯄꯥꯟ ꯂꯝꯗ ꯀꯣꯏꯕ ꯆꯠꯀꯦ ꯍꯥꯏꯌꯦ ꯃꯣꯏ ꯀꯥꯡꯕꯨ
ꯑꯣ ꯆꯠꯀꯦ ꯍꯥꯏꯕꯅꯦ ꯍꯣꯏ ꯏꯃꯥ ꯀꯟꯅ ꯄꯩꯁꯥ ꯇꯨꯡꯁꯤꯟꯕꯤꯌꯦ ꯇꯨꯡꯁꯤꯜꯂꯤ ꯍꯥꯏꯕꯅꯦ
ꯑ
ꯑꯗꯨ ꯈꯪꯗꯦ ꯑꯗꯨꯒꯤ ꯃꯥ ꯑ ꯃꯥ ꯑꯥꯗ ꯍꯣꯁꯇꯦꯜ ꯆꯪꯈ꯭ꯔꯗꯤꯀꯣ
ꯍꯣꯏ
ꯋꯥꯔꯤ ꯁꯥꯟꯅꯕ ꯅꯨꯡꯉꯥꯏꯔꯅꯤ ꯃꯥꯁꯨ ꯍꯧꯖꯤꯛꯇꯤ ꯃꯣꯏ ꯌꯨꯝꯗꯗꯤ ꯈꯔ ꯂꯥꯡꯉꯤꯗꯅ ꯑꯉꯥꯡ ꯃꯆꯥ ꯀꯩꯀꯥ ꯂꯩꯕꯒꯤ
ꯑꯥ
ꯑꯗꯨꯒꯤ ꯃꯥ ꯑꯥꯗ ꯆꯠꯈ꯭ꯔꯗꯤ ꯅꯨꯡꯉꯥꯏꯔꯅꯤꯗꯤ ꯍꯥꯏꯍꯧꯕꯅꯤ ꯍꯪ ꯇꯦꯗ
ꯑꯁ ꯃꯥꯅ ꯆꯠꯂꯒꯀꯣ ꯀꯩꯀꯩꯅꯣ ꯑꯃꯨꯛ ꯇꯧꯔꯅꯤꯀꯣ ꯑꯁ ꯃꯃꯥꯟꯅꯕꯁꯤꯡꯗꯨꯁꯨ ꯑꯩꯅ ꯃꯣꯏꯒꯤ ꯃꯃꯥꯟꯅꯕꯁꯤꯡꯗꯨꯁꯨ ꯀꯩꯅꯣ ꯃꯥꯜꯂꯦ ꯄꯥꯈꯪ ꯁꯔꯤ ꯃꯥꯜꯂꯦ ꯍꯥꯏꯕ
ꯑ ꯑ ꯃ ꯆꯞ ꯐꯖꯕꯨꯗꯤ ꯌꯥꯗꯕꯅꯦ
ꯍꯣꯏ ꯌꯥꯎꯗꯦꯕꯀꯣ ꯑꯗꯨꯒ ꯃꯥꯅ ꯀꯅꯥꯅ ꯈ꯭ꯋꯥꯏꯗꯒꯤ ꯐꯖꯕ ꯑꯃ ꯈꯜꯂꯣ ꯇꯥꯏ ꯃꯥ
ꯃꯊꯛꯇꯨꯒ ꯑꯁ ꯏꯕꯥꯅꯤꯁꯨ ꯑꯅꯤꯔꯛꯅ ꯁꯅꯕ ꯃꯥꯜꯂꯦ ꯑꯗꯣ ꯉꯁꯤ ꯑꯌꯨꯛꯁ ꯁꯥꯟꯅꯒꯦ ꯍꯥꯏꯔꯒ ꯃꯥ ꯊꯕꯛ ꯇꯧꯕ ꯆꯠꯈ꯭ꯔꯦꯗꯅ ꯉꯁꯤ ꯊꯕꯛ ꯇꯧꯋꯤꯗꯅ ꯄꯩꯁꯥ ꯄꯤ ꯄꯥꯈꯪꯈꯣꯏ ꯆꯈ꯭ꯔꯦ ꯑꯩꯁꯨ ꯀꯩꯅꯣꯒꯤ ꯆꯠꯈ꯭ꯔꯦ ꯆꯦꯛꯑꯞꯀꯤ ꯆꯠꯈ꯭ꯔꯦ ꯍꯧꯕꯤ ꯍꯥꯡꯗ ꯃ ꯃꯅꯍꯁꯔꯝꯗꯅꯗꯤ
ꯑꯩꯅ ꯍꯥꯏꯈꯤꯕꯅꯦ ꯑꯗꯣ ꯑꯗꯨꯝ ꯋꯥꯔꯤ ꯁꯥꯟꯅꯔꯁꯨ ꯊꯕꯛ ꯁꯨꯕ ꯌꯥꯕꯅꯦ ꯑꯗꯨꯝ ꯇꯧ ꯑꯣꯝ ꯇꯧꯋ ꯍꯥꯏꯕꯅꯦꯕ ꯑꯩꯅ
ꯑ ꯈꯪꯗꯦ ꯃꯥꯒꯤ ꯂꯣꯏꯗꯤ ꯂꯣꯏꯔꯅꯤ ꯍꯥꯏꯔꯕꯒꯤꯒꯨꯝ ꯇ ꯑꯣꯏ ꯀꯨꯟ ꯃꯉꯥꯃꯨꯛꯇꯤ ꯌꯧꯔꯦ ꯍꯥꯏꯕꯒꯨꯝ ꯇꯧꯋꯦ
ꯎꯝ
ꯎꯝ
ꯑꯁ ꯅꯪꯗꯤ ꯑꯩꯗꯤ ꯑꯗꯨꯝ ꯆꯥꯕꯒ ꯇꯨꯝꯃꯒ ꯑꯗꯨꯝ ꯋꯥꯔꯤ ꯁꯥꯟꯅꯕꯒ ꯑꯩꯗꯤꯀꯣ ꯃꯩꯇꯩꯂꯣꯟꯣ ꯉꯥꯡꯗ꯭ꯔꯗꯤ ꯍꯩꯅꯗ꯭ꯔꯦꯕ ꯍꯧꯖꯤꯛꯀꯥꯟꯁꯦ ꯑꯗꯨꯒꯤꯀꯣ
ꯑꯥ
ꯑꯩꯁꯦ ꯑꯩꯒꯤ ꯄ꯭ꯔꯦꯛꯇꯤꯀꯦꯜꯁꯨ ꯏꯅꯤꯡꯉꯥꯏ ꯃꯌꯥꯝ ꯂꯩꯌꯦꯕꯀꯣ
ꯑꯥ
ꯑꯗꯨꯒꯗꯣ ꯂꯣꯏ ꯊꯥꯗꯣꯛꯑꯒ ꯃꯩꯇꯩꯂꯣꯟ ꯉꯥꯡꯉꯤꯅꯦ
ꯏꯅꯤꯡꯉꯥꯏ ꯑꯩꯗꯣ ꯑꯩꯈꯣꯏꯗꯣ ꯄꯦꯄꯔ ꯑꯍꯨꯝ ꯁꯨꯕꯗꯣ ꯄꯦꯄꯔ ꯑꯃꯒ ꯐꯥꯎ ꯏꯕ ꯂꯣꯏꯗ꯭ꯔꯤ
ꯏꯌꯣ ꯁꯥꯟꯅ ꯁꯅꯔꯒ ꯅꯨꯡꯉꯥꯏꯕꯅꯦ ꯋꯥꯔꯤ ꯁꯥꯟꯅꯔꯒꯀꯣ ꯏ ꯂꯥꯏꯔꯤꯛ ꯏꯕꯗꯣ ꯌꯥꯝ ꯅꯨꯡꯉꯥꯏꯕꯅꯦ
ꯃꯈꯣꯟ ꯇꯥꯗꯕꯀꯣ ꯑꯩꯗꯣ ꯑꯗꯨ ꯃꯈꯣꯟ ꯇꯥꯗꯕꯅꯤꯅ ꯑꯩꯗꯣ ꯌꯥꯗꯕꯀꯣ
ꯎꯝ ꯎꯝ ꯈꯪꯗꯔꯦ
ꯐꯣꯟ ꯏꯆꯦꯒꯤ ꯐꯣꯟ ꯑꯅꯤꯗꯤ ꯁꯨꯑꯦ ꯑꯗꯣ ꯃꯥꯗꯤ ꯑꯅꯤ ꯑꯅꯤ ꯄꯨꯕ ꯃꯥꯜꯂꯦ ꯁꯤ
ꯑꯅꯤꯃꯛ ꯄꯨꯕ꯭ꯔꯥ ꯃꯥꯗꯣ
ꯍꯣꯏ
ꯑꯅꯤ ꯂꯩꯌꯦꯅ ꯑꯅꯤ ꯄꯥꯏꯕ ꯁꯥꯌꯦꯕ ꯃꯥꯁꯨ
ꯑꯣ ꯑꯅꯤꯔ ꯄꯥꯏꯕꯅꯦ ꯑꯃꯁꯨ ꯌꯥꯁꯨ ꯌꯥꯗꯕꯗꯨꯕꯨꯀꯣ ꯑꯃꯖꯦ ꯑꯃꯖꯦ ꯌꯥꯗ꯭ꯔꯦꯕꯀꯣ ꯑꯗꯨ ꯑꯣꯏꯔꯁꯨ ꯑꯃꯨꯛꯃꯨꯛ ꯌꯥꯕꯅꯦꯕ
ꯎꯝ
ꯑꯗꯨꯒ ꯋꯥꯔꯤ ꯁꯥꯟꯅꯕ ꯈꯛꯇꯪꯗꯤ ꯌꯥꯏꯌꯦꯕꯀꯣ
ꯎꯝ
ꯑꯗꯨꯒꯤ ꯑꯗꯨꯗꯒꯤ ꯋꯥꯔꯤ ꯁꯥꯕꯅꯦ ꯃꯥꯁꯨ ꯃꯥꯅꯦ ꯍꯧꯖꯤꯛ ꯀꯟꯅ ꯅꯥꯈꯣꯔꯤꯌꯦ
ꯑꯦ ꯑꯣ ꯑꯣ ꯃꯥ ꯊꯕꯛ ꯍꯜꯂꯛꯄ ꯀꯨꯏꯔꯝꯈꯤꯔꯣꯏꯅꯦ ꯑꯗꯨꯒꯤ ꯑꯣꯏꯔꯝꯅꯦ
ꯍꯣꯏ ꯀꯟꯅꯥ ꯅꯈꯣꯔꯥꯒ
ꯑꯁ ꯃꯥꯁꯨꯨꯝ ꯅꯈꯣꯛꯄ꯭ꯔꯣ ꯇꯨꯝꯕ ꯀꯥꯟꯗ
ꯍꯣꯏ
ꯑꯣ ꯃꯥꯗꯣ ꯁꯨꯇꯤ ꯂꯧꯔꯒ ꯕꯣꯜ ꯌꯦꯡꯒꯅꯤꯒ ꯍꯥꯏꯔꯒ ꯌꯦꯡꯗꯔꯕ ꯃꯥꯂꯦ
ꯑꯁ ꯑꯩ ꯀꯩꯅꯣ ꯀꯩꯅꯣ ꯐꯥꯏꯅꯦꯜꯗꯣ ꯗꯦꯛ ꯀꯌꯥꯗꯅꯣ
ꯑꯗꯨꯗꯤ ꯈꯪꯗꯦ ꯑꯩꯁꯨ ꯗꯦꯠꯄꯨꯗꯤ ꯈꯪꯗꯦ ꯇ꯭ꯋꯦꯟꯇꯤ ꯑꯗꯨꯋꯥꯏꯗ ꯍꯥꯏꯕ꯭ꯔꯥ
ꯁꯇꯔꯗꯦ ꯑꯗꯨꯒꯨꯝꯕ ꯇꯥꯔꯗꯤ ꯐꯅꯤꯀꯣ
ꯅꯪ ꯀꯣꯆꯤꯡ ꯍꯧꯔꯕꯣ
ꯑꯣ ꯑꯩꯗꯣ ꯈꯪꯗꯦꯅꯦ ꯏꯃꯥꯗꯣ ꯄꯩꯁꯥ ꯂꯩꯇꯦ ꯄꯩꯁꯥ ꯂꯩꯇꯦ
ꯍꯧꯖꯤꯛ ꯒꯥꯔꯤ ꯇꯣꯡꯃꯤꯟꯅꯔꯛꯑꯦ ꯑꯩꯈꯣꯏ
ꯄꯩꯁꯥ ꯂꯩꯇꯦ ꯍꯥꯏꯌꯦ ꯑꯩ ꯑꯗꯨꯒꯤ ꯋꯥꯔꯤ ꯁꯥꯟꯅꯕꯅꯦꯕꯀꯣ
ꯑꯥ
ꯑꯩꯗꯣ ꯃꯃꯥꯡ ꯆꯍꯤ ꯇꯧꯗꯦꯕꯀꯣ
ꯑꯥ
ꯑꯗꯨꯒꯤ ꯃꯃꯥꯡ ꯆꯍꯤ ꯇꯧꯗꯕꯗꯣ ꯑꯗꯨ ꯎꯝ ꯇꯧꯗ꯭ꯔꯁꯨ ꯑꯗꯨꯝ ꯈꯔꯕꯨꯗꯤ ꯅꯨꯡꯉꯥꯏꯌꯦꯕꯀꯣ ꯑꯃꯨꯛꯀ ꯍꯦꯟꯅ ꯅꯨꯡꯉꯥꯏꯅꯕ ꯑꯩꯗꯣ ꯑꯃꯨꯛ ꯇꯧꯒꯦ ꯍꯥꯏꯕꯅꯦꯕ
ꯑꯥꯎ ꯐꯩꯌꯦ ꯇꯧꯕꯅ
ꯍꯣꯏ
ꯑꯗꯨꯗꯤ ꯀꯩꯅꯣ ꯇꯧꯕꯅꯤꯅ ꯅꯪ ꯑꯗꯨꯗ ꯑꯗꯨꯝ ꯂꯩꯗꯣꯏꯔꯥ ꯕꯔꯥꯗꯤ
ꯂꯩꯒꯅꯤ
ꯑꯣ ꯑꯗꯨ ꯅꯪ ꯆꯠꯊꯣꯛ ꯆꯠꯁꯤꯟꯗꯤ ꯈꯔ ꯋꯥꯔꯦꯅꯤꯅꯦ ꯑꯗꯨꯗꯤ ꯈꯥ ꯋꯥꯔꯣꯏꯗ꯭ꯔꯣ ꯍꯥꯎ ꯍꯥꯎ ꯇꯥꯕ꯭ꯔꯣ ꯇꯥꯕ꯭ꯔꯣ ꯑ ꯎ ꯇꯕ ꯇꯗꯕ꯭ꯔ